ꯍꯜꯂꯣ
ꯃꯤꯅꯤꯠ ꯇꯔꯥꯒꯤ ꯃꯇꯝꯁꯦ ꯌꯥꯝ ꯋꯥꯅ ꯈꯥꯡꯉꯤꯗ ꯑꯦ ꯏꯁꯄꯥꯏꯗꯔ ꯃꯦꯟ ꯕ꯭ꯔꯥꯟ ꯅ꯭ꯌꯨꯒꯤ ꯑꯦꯁ ꯇꯔꯛꯑꯦ ꯑꯦꯁꯇꯔ ꯑꯦꯛ ꯁ‌ꯣꯔꯤ ꯁ‌ꯣꯔꯤ ꯗꯨꯔ‌ꯦꯟꯇꯝ ꯎꯝ ꯎꯝ ꯕ‌ꯦꯔꯥꯅꯤꯅꯦꯍꯦ ꯏꯁꯄꯥꯏꯗꯔ ꯃ‌ꯦꯟ ꯃꯈꯨꯠꯇ ꯃꯈꯨꯠ ꯇꯔꯨꯛ ꯄꯥꯜꯂꯤꯅꯦ ꯏꯁꯄꯥꯏꯗꯔ ꯃꯦꯟꯁꯤꯕꯣ
ꯌꯦꯁ
ꯐꯣꯔ ꯕꯤꯐꯣꯔ ꯋꯥꯔꯜ ꯆꯦꯂꯦꯟꯖ ꯏꯟꯗꯤꯌꯥꯟ ꯕꯤ ꯖꯤ ꯑꯦꯝ ꯑꯥꯏ ꯄ꯭ꯂꯦꯌꯔ ꯏꯟ ꯄꯞꯖꯤ ꯄꯞꯖꯤꯗ ꯁꯥꯟꯅꯕ ꯄ꯭ꯔꯥꯏ ꯍꯋꯥꯏꯗꯤ ꯃꯥꯜꯂ‌ꯣ ꯁꯤꯗꯦꯟ ꯖ‌ꯣꯍꯟꯗꯥꯥꯁ ꯀꯤꯗ‌‌ꯣ ꯃ‌ꯣꯍꯥꯁꯤꯗꯤ ꯈꯤꯜꯂ‌ꯦꯍꯦ ꯐꯤꯐꯥ ꯋꯥꯔꯜ ꯀꯞꯇ ꯏꯟꯗꯤꯌꯥ ꯃꯆꯥ ꯀꯔꯤ ꯐꯔꯤꯐꯥ ꯋꯥꯔꯜ ꯀꯞꯇꯕꯨ ꯏꯟꯗꯤꯌꯥ ꯃꯆꯥ ꯌꯥꯎꯒꯗ꯭ꯔꯅꯦ
ꯋꯥꯔꯜ ꯀꯞ ꯇ‌ꯣ ꯏꯟꯗꯤꯌꯥꯗ ꯀꯥꯄꯔ‌ꯣꯏꯌ‌ꯦ ꯕ‍꯭ꯔꯗꯔ
ꯋꯥꯔꯜ ꯀꯞꯁꯦ ꯏꯟꯗꯤꯌꯥ ꯃꯆꯥ ꯌꯦꯡꯕ ꯆꯠꯄꯒꯤ ꯆꯥꯡ ꯌꯥꯝ ꯍꯟꯊꯔꯅꯤ ꯍꯥꯏꯌꯦꯕ ꯑꯗ
ꯄꯩꯁꯥꯗꯣ ꯑꯗꯨꯒ ꯋꯥꯔꯜ ꯀꯞ ꯂꯩꯔꯨꯔꯒ ꯄꯩꯁꯥ ꯃꯥꯡꯗꯧꯕ ꯑꯗꯨꯒꯤ ꯀꯅꯥꯝ ꯀꯥꯞꯄꯤꯗꯉꯥꯏ ꯂꯩ
ꯐꯖꯩꯍꯦ ꯉꯥꯅꯨ ꯊꯣꯡꯕꯁꯦ ꯅꯪ ꯅꯪ ꯂ‌ꯣꯏꯅꯃꯛ ꯑꯗꯨ ꯁꯤꯗꯗꯤ ꯆꯥꯅꯤꯡꯗꯦ ꯉꯥꯅꯨ ꯊꯣꯡꯕꯁꯤ ꯌꯨꯝꯗꯒꯨꯝꯕ ꯊꯣꯡꯉꯀꯥꯟꯗ ꯆꯥꯅꯤꯡꯕꯋꯥꯅꯦ ꯇꯜꯂꯦ
ꯃꯊꯪꯅꯤ ꯉꯥꯅꯨ ꯑꯣꯏꯅ ꯇꯧꯁꯤ ꯀꯩꯅ
ꯇꯜ
ꯍꯦꯟꯃꯟꯕꯗꯨ ꯃꯣꯏ ꯁꯦꯝꯐꯝꯗ ꯁꯦꯝꯃꯂ ꯂꯣꯏꯔꯦ ꯀꯩꯅꯣ ꯂꯨꯄꯥ ꯆꯥꯝꯈꯛ ꯂꯧꯕꯅꯦ
ꯑꯁ ꯑꯃꯗ
ꯍꯣꯏꯌꯦ ꯉꯥꯅꯨ ꯑꯃꯗ ꯉꯥꯅꯨ ꯑꯃꯗꯅꯦ ꯂꯨꯄꯥ ꯆꯥꯝꯃ ꯃꯦꯛꯁꯤꯃꯝꯗ ꯂꯨꯄꯥ ꯆꯥꯝꯃ ꯂꯧꯕꯅꯦꯕ ꯁꯦꯝꯃꯟꯕꯗ
ꯑꯣꯀꯦ ꯗꯨꯏꯗꯤ ꯌꯥꯏ ꯀꯅ‌ꯣ
ꯑꯗꯨꯗꯤ ꯌꯥꯗ꯭ꯔꯣ ꯀꯩꯅꯣꯅꯦ
ꯑꯩꯈꯣꯏ ꯃꯤ ꯀꯌꯥꯃꯨꯛꯅꯣ ꯑꯗꯨꯀꯥꯟꯗꯨꯗ ꯑꯣꯂꯦꯟꯁꯨ ꯌꯥꯎꯔꯅꯤꯀꯣ
ꯑꯗꯨꯅꯦ
ꯃꯊꯛꯇ ꯅꯣꯏ ꯑꯅꯤ ꯂꯩꯔꯦ ꯑ ꯑꯉꯥꯡ ꯑꯃꯗꯨꯅꯦ ꯑꯗꯨ ꯅꯪꯒꯤ ꯊꯪꯅꯕꯗꯣ ꯑꯃꯗꯨꯅꯦ ꯅꯣꯏ ꯃꯔꯤ ꯃꯈꯥꯗ ꯑꯩ ꯂꯩꯔꯦ ꯑꯩ ꯊꯪꯅꯕ ꯑꯅꯤ ꯑꯃ ꯂꯩꯔꯦ ꯑꯃ ꯑꯃꯜ ꯊꯪꯅꯕꯗꯨꯏ ꯊꯪꯅꯕꯝ ꯂꯩꯔꯦ ꯊꯪꯅꯕ ꯊꯪꯅꯕ ꯑꯩꯈꯣꯏ ꯃꯥꯄꯟ ꯀꯣ ꯈ‌ꯣꯏ ꯃꯥꯄꯟ ꯆꯅꯤ ꯆꯅꯤ ꯇ꯭ꯔꯥꯏꯄꯥꯟ
ꯋꯥꯟ ꯄꯣꯏꯟ ꯑꯦꯠ ꯑꯗꯨꯝ ꯉꯥꯅꯨ ꯑꯍꯨꯝ ꯇꯧꯕ ꯌꯥꯔꯦ
ꯋꯥꯟ ꯄꯣꯏꯟ ꯑꯦꯠ ꯀ‌ꯣ
ꯉꯥꯅꯨ ꯑꯃꯣꯝ ꯑꯍꯨꯝ ꯇꯧ ꯌꯥꯏꯑꯕ ꯂꯥꯕꯗꯤ ꯌꯥꯔꯣꯏ
ꯑꯅꯤꯗ ꯑꯩꯈꯣꯏ ꯃꯥꯄꯟ ꯉꯥꯅꯨ ꯑꯅꯤꯒ ꯑꯩꯈꯣꯏ ꯃꯥꯄꯟ ꯆꯥ ꯀꯣꯟꯅꯗ꯭ꯔꯗꯤ
ꯀꯣꯟꯅꯔꯣꯏ ꯈꯥꯕ‌ꯣꯝꯗꯤ ꯀꯣꯟꯅꯔꯣꯏ ꯂꯑꯣꯗꯤ ꯄ ꯁꯥꯁꯨꯗ ꯀꯥꯏꯁꯨ ꯇ
ꯁ
ꯁꯦꯝ ꯆꯥꯝꯃꯉꯥ ꯄꯤꯕꯗꯣꯣ ꯂꯤꯕ ꯂꯤꯁꯤꯡ ꯑꯃꯍ ꯂꯤꯁꯤꯡ ꯑꯃ ꯀꯦ ꯀꯌꯥ ꯇ ꯃ ꯑꯩ ꯄꯤꯔꯛꯑꯒꯦ ꯅꯪ ꯂꯩꯔꯛꯑꯣꯅꯦ ꯁꯦꯝꯕ ꯄ ꯑꯥꯟ ꯇ ꯆꯠꯈꯥꯏꯅꯔꯨꯕ ꯌꯨꯝꯗ ꯂꯩꯔꯒ ꯁꯦꯝꯃ ꯍꯂꯛꯀꯦ ꯉꯛꯑꯦꯗꯥ ꯁꯨꯡꯊꯥ ꯊꯥꯖꯗꯦꯕꯣ ꯀꯦꯖꯤ ꯑꯍꯨꯝ ꯇꯥꯕ ꯉꯥꯟꯗꯨꯗ ꯂꯤꯁꯤꯡ ꯑꯃ ꯄꯤꯕ ꯁꯨꯡꯂꯩ ꯂꯩꯇꯦ ꯃꯅꯤꯄꯨꯔꯗ ꯀꯤꯂꯣ ꯑꯍꯨꯝꯗꯗꯤ ꯆꯃꯥꯄꯜ ꯌꯥꯡꯈꯩ ꯑꯃꯝꯂꯕ ꯑꯗꯨꯣ ꯑꯣ ꯇꯧꯔꯁꯤ ꯇꯧꯔꯁꯤ ꯃꯊꯪꯗ ꯎ ꯋꯥ ꯃꯥ ꯃꯥ ꯍꯥꯏꯕ ꯇꯧꯔꯝꯗꯅ ꯃꯥꯅ ꯐꯨꯒꯠꯆꯔꯦꯗꯅ ꯂꯕꯅꯤ ꯄ꯭ꯔꯣꯀ꯭ꯔꯃ
ꯑꯩꯉꯣꯟꯁꯅꯔꯛꯅꯤ
ꯃꯥ ꯐꯂ ꯂꯩꯔꯣ
ꯑꯉ ꯁꯅ ꯄꯩꯁꯥꯗꯨꯕꯨꯗꯤ ꯀꯥꯕ ꯊꯣꯛꯄ ꯍꯥꯏꯁꯤ
ꯁꯤꯟꯅꯈ꯭ꯔꯗꯣꯏꯅꯦ ꯑꯗꯨꯃꯥꯟ ꯊꯣꯛ ꯇꯧꯖꯔꯛꯑꯅꯤ ꯁꯦꯝꯃꯛꯄꯒꯤ
ꯑ
ꯑꯉꯣꯟꯗ ꯁꯤꯟꯗꯌꯥ ꯀꯔ ꯇꯤ
ꯑ ꯁꯤ ꯀꯥꯏ
ꯎ ꯅꯨꯡꯉꯥꯏꯅꯤ ꯃꯥꯪ ꯌꯦ ꯐꯪꯗꯕꯗ ꯅꯪ ꯃꯥꯝ ꯐꯒꯠꯇꯣꯛꯏ ꯐꯍ ꯂꯗ
ꯍꯔꯦꯔꯦ
ꯑ
ꯎꯝ ꯅ ꯍꯥꯏꯖꯦꯅ
ꯃ ꯑꯟꯖꯤ ꯍꯗꯤꯅ
ꯑꯣꯛꯇ ꯐꯥꯎꯕ ꯁꯦꯠꯂꯤꯕꯌꯥꯝꯗꯨꯅꯤ ꯀꯩꯗꯧꯔꯒ
ꯁꯤ
ꯑ ꯁꯨꯄꯔ ꯑꯦꯛꯁ ꯑꯗꯨꯅꯣ ꯍꯧꯣꯏꯁ ꯂꯣꯏ ꯑꯔ ꯀ ꯇꯦꯝꯕꯥꯗ ꯇ ꯅꯥꯏꯟꯇꯤꯟ ꯊꯥꯔꯇꯤ ꯋꯥꯔꯤ ꯑꯇꯣꯞꯄ ꯌꯨꯅꯤꯕꯔꯁꯀꯤ ꯅꯥꯏꯟꯇꯤꯟ ꯊꯥꯔꯇꯤ
ꯄꯖꯅ ꯑꯣꯏꯔ ꯦꯁ ꯔꯕꯔ ꯇꯠꯇ
ꯎꯝ
ꯁ ꯌꯦ ꯂ ꯀꯈꯤ ꯂꯕ ꯁꯤ
ꯑꯣ ꯑ
ꯍ ꯑꯣꯁꯔꯦꯟꯖ ꯗꯦꯠ ꯁꯟ ꯄꯦꯁꯕꯔ ꯏꯁꯇꯍꯥꯅꯦ ꯑꯦꯃ ꯁꯕꯔꯗꯤ ꯈꯨꯗꯤ ꯆꯕꯔ ꯍ ꯇ ꯈꯔ ꯃꯃ ꯀ ꯐ ꯁ ꯂꯦꯞꯇꯣꯞ ꯁꯇꯣ ꯑꯦꯃꯦꯖꯣꯟ ꯁꯇꯣ ꯑꯩ ꯐꯣꯇ꯭ꯔ
ꯎꯝ
ꯑꯁꯦ ꯂꯨꯄꯥ ꯂꯤꯁꯤꯡ ꯑꯃ ꯑꯁ
ꯃꯊꯪ ꯁꯤꯖꯟꯗ ꯅꯨꯡꯉꯥꯏꯅꯤ
ꯏꯁ ꯀꯔꯤꯅꯣ
ꯑꯩ
ꯍꯣꯏ ꯑꯩꯈꯣꯏ ꯁꯥꯟꯅꯕꯁꯤꯗꯤ ꯑꯩꯈꯣꯏꯅ ꯀꯥꯞꯄꯗꯨꯗꯤ ꯃꯨꯞ ꯆꯠꯈ꯭ꯔꯅꯤ ꯊꯣꯡꯅꯥꯎ ꯉꯝꯖꯜꯂꯖꯨ ꯄꯨꯔꯥ ꯉꯛꯇ꯭ꯔꯣ ꯃꯣꯏ ꯁꯨꯡꯀꯥꯞ ꯀꯥꯞꯄꯛꯇꯦꯗ
ꯑꯩꯅ ꯈꯪꯕ ꯃꯣꯏ ꯈꯟꯕ ꯑꯝ ꯂꯩꯌꯦꯕ ꯃꯣꯏꯒꯤ ꯒꯦꯝꯒꯤ ꯑꯃꯥꯏꯅ ꯌꯨꯇꯨꯕꯇ ꯀꯩꯗ ꯊꯥꯒꯠꯄꯗꯣ ꯃꯇꯦꯛ ꯃꯇꯦꯛ
ꯑꯥ
ꯑꯩꯈꯣꯏꯒꯤ ꯃꯥꯞ ꯔꯤꯖꯟ ꯍꯣꯡꯕ ꯌꯥꯕꯅꯦꯕ ꯈꯪꯕ꯭ꯔꯥ
ꯎꯝ
ꯑꯗꯨꯀꯥꯟꯗ ꯍꯩꯇꯕ ꯑꯩꯈꯣꯏꯁꯨ ꯇꯧ ꯌꯥꯏꯑꯦꯕ ꯑꯗꯨ ꯔꯦꯡꯇꯤ ꯃꯥꯟꯅꯔꯣꯏꯀꯣ ꯑꯗꯣ ꯔꯤꯖꯟ ꯍꯩꯇꯕ ꯑꯝꯗ ꯈꯜꯂꯦꯗꯅ ꯑꯗꯨꯒ ꯍꯩꯇꯕ ꯃꯔꯛꯇ ꯁꯥꯟꯅꯕ
ꯑꯗꯨꯝ ꯑꯗꯨꯅ ꯑꯗꯨ ꯅꯠꯇꯦ ꯃꯣꯏꯗꯤ ꯑꯁꯦꯡꯕ ꯗꯥꯏꯔꯦꯛꯅꯦ ꯇꯥꯔꯛꯄꯨꯗꯤ ꯑꯗꯨꯗꯤ ꯇꯧꯗꯦꯕ ꯂꯥꯏꯐ ꯊꯥꯏꯅꯤꯅꯅꯦ
ꯍꯣꯏ ꯈꯪꯗꯦꯕ ꯑꯗꯨ ꯑꯗꯨꯃꯥꯏꯅ ꯇꯧꯕ ꯌꯥꯎꯕ ꯃꯥꯟꯕꯩ ꯃꯑꯣꯡꯁꯨ ꯇꯧꯋꯦ ꯃꯤꯅ ꯀꯥꯞꯄꯩ ꯍꯥꯏꯗꯤ ꯑꯩꯈꯣꯏꯅ ꯀꯥꯞꯀꯥꯟꯗꯗꯤ ꯃꯤꯅ ꯄꯨꯡꯀꯥꯞ ꯀꯥꯞꯁꯤ ꯂꯩꯅ ꯑꯗꯣ ꯃꯣꯏꯅ ꯀꯥꯞꯀꯥꯟꯗꯅꯤꯅꯦ ꯃꯤꯅ ꯀꯥꯞꯄꯛꯇꯕꯒꯤ ꯃꯑꯣꯡꯒ ꯇꯧꯋꯦꯕ ꯇꯨꯃꯤꯟ ꯇꯨꯃꯤꯟ ꯂꯩꯕꯩ ꯃꯑꯣꯡ ꯌꯥꯎꯋꯦ ꯍꯥꯏꯕ ꯑꯗꯨꯅ ꯑꯗꯨꯃꯥꯏꯅ ꯍꯩꯇ ꯃꯔꯛꯇ ꯁꯥꯟꯅꯕꯒꯤ ꯃꯑꯣꯡꯗ ꯇꯧꯕꯁꯨ ꯌꯥꯎꯋꯦꯕ ꯑꯃꯨꯛ ꯍꯣꯏ ꯂꯥꯏꯐꯀ ꯊꯥꯔꯥ ꯇꯧꯕꯗꯨꯅ ꯑꯃꯅꯤꯗꯅ ꯑꯗꯨꯕꯨꯗꯤ ꯇꯧꯕꯅꯦ ꯑꯗꯨ ꯅꯠꯇꯕ ꯃꯥꯅ ꯃꯇꯦꯛ ꯃꯇꯦꯛ ꯀꯥ ꯊꯥꯒꯠꯄꯗꯅꯦ ꯇꯧꯒꯟꯕ
ꯂꯥꯏꯐ ꯊꯥꯔꯒꯁꯨꯅꯦ ꯃꯤ ꯑꯃꯅ
ꯍꯩꯇꯕ ꯃꯔꯛꯇ ꯁꯥꯟꯅꯕꯒꯤ ꯃꯑꯣꯡ ꯇꯧꯕ ꯌꯥꯎꯔꯛꯄ ꯍꯥꯏꯇꯥꯔꯦꯅꯦ
ꯇꯣꯔꯠꯇ ꯇꯣꯔꯠꯇꯦ ꯇꯨꯔꯤꯌꯥ ꯑꯣ ꯃꯥꯏ ꯈꯣꯏꯅ ꯄꯣꯔꯇꯨꯒꯜꯅ ꯀꯣꯔꯤꯌꯥ ꯁꯤꯟꯈꯤꯕꯒꯤ ꯋꯥꯔꯤꯅꯤ ꯈꯣꯏ ꯕ꯭ꯔꯗꯔꯒꯤꯁꯦ ꯃꯤꯅꯤꯠ ꯑꯃꯃꯨꯛꯇ ꯉꯥꯏꯁꯜꯂꯦ ꯑꯩ ꯑꯃꯖꯨ ꯑꯃꯨꯛ ꯊꯦꯡꯅꯔꯦꯅꯦ ꯇꯧꯔꯤꯁꯦ ꯂꯥꯂꯤꯒꯥꯥꯒꯤ ꯕꯥꯔꯀꯥꯔꯅ ꯑꯅꯤ ꯑꯍꯨꯝꯃꯨꯛ ꯊꯤꯟꯒꯤꯕꯩ ꯑꯃꯃꯨꯛ ꯇꯧꯔꯤꯁꯤꯕꯨ ꯀꯩꯅꯣꯅꯦ ꯉꯁꯤꯁꯤꯕꯨ ꯕꯤꯔꯥꯅꯤꯀꯣ ꯐꯤꯐꯥ ꯋꯥꯔꯜ ꯀꯞ ꯏꯁ ꯀꯟꯇ꯭ꯔꯣꯚꯔꯁꯦꯜ ꯊꯣꯛꯆꯜꯂꯛꯑꯦ ꯀꯝꯕꯣꯍꯜꯁꯜꯒꯤ ꯍꯪꯉꯣꯏ ꯃꯦꯟꯗꯤ ꯅꯩꯔꯦ ꯃꯣꯖꯥ ꯐꯨꯔꯤꯠ ꯑꯝ ꯂꯤꯠꯂ ꯃꯥ ꯅꯩ ꯀꯝꯄꯣꯖꯤꯁꯟꯖꯦ ꯐꯪꯗꯦ ꯌꯦꯡꯒꯦꯅ ꯇꯧꯔꯝꯕꯅꯤ
ꯆꯥꯟꯗꯤ ꯆꯣꯛꯄꯗꯨ ꯆꯥꯏꯅꯥ ꯕ꯭ꯔꯥꯗꯔ ꯌꯥꯔꯝꯃꯅꯤꯗ ꯕ꯭ꯔꯥꯗꯔ